ꯍꯂꯣ
ꯎꯝ
ꯍꯜꯂꯣ
ꯇꯥꯏꯌꯦ ꯇꯥꯏꯌꯦ
ꯀꯩꯗꯧꯋꯤꯅꯣ
ꯀꯩꯁꯨꯝ ꯇꯧꯗꯦ
ꯆꯥꯛ ꯆꯥꯔꯕꯣ
ꯉꯜꯂꯤꯗ ꯆꯥꯛꯆꯥꯥꯗꯤ ꯆꯥꯛ ꯊꯣꯡꯗꯔꯤ
ꯎꯝ ꯔꯤ ꯑꯣ ꯒꯩꯇꯧ ꯑꯩꯈꯣꯏꯗꯤ ꯆꯥꯔꯦ
ꯉꯜꯂꯦꯍꯦ
ꯑꯣꯏ ꯆꯤꯡꯗ ꯑꯣꯏꯕꯅꯤꯅ
ꯍꯥ ꯍꯥ
ꯉꯟꯇꯥ ꯆꯥꯔꯦ
ꯑꯣ ꯆꯤꯡꯗ ꯂꯩꯔꯗꯤ ꯉꯟꯇꯥꯟ ꯆꯥꯕ꯭ꯔꯣ
ꯍꯣꯏ ꯃꯝꯃꯦ ꯃꯩ ꯂꯥꯛꯇꯦ
ꯑꯣꯍꯣ ꯃꯩ ꯔꯤꯒꯨꯂꯔ ꯑꯣꯏꯗꯕ꯭ꯔꯣ
ꯑꯩꯒꯂꯣ ꯑꯣꯗꯦꯟꯗ ꯍ
ꯅꯣꯡꯗꯤ ꯇꯧ ꯆꯨꯕ
ꯅꯣꯡ ꯆꯨꯒꯦ ꯇꯧꯔꯤ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
ꯅꯣꯏꯗꯤ ꯃꯩ ꯂꯥꯛꯄ꯭ꯔꯣ
ꯍꯥꯥ
ꯃꯩ ꯂꯥꯛꯄ꯭ꯔꯣ ꯅꯣꯏꯗꯤ
ꯑꯣꯈꯣꯏꯗꯤ ꯃꯩ ꯂꯥꯛꯑꯦ
ꯑꯩ ꯊ ꯎꯝ ꯀꯔꯤ ꯇꯧ ꯂꯩꯕ꯭ꯔꯣ
ꯀꯩꯁꯨ ꯇꯧꯗꯦ ꯑꯗꯨꯝ ꯄꯣꯊꯥꯔꯝꯕꯅꯤꯗ
ꯎꯝ ꯀꯅꯥ ꯀꯅꯥ ꯂꯩꯅꯣ
ꯀꯅꯥꯁꯨꯨ ꯂꯩꯇꯦ
ꯎꯝ ꯅꯊꯟꯇꯔꯣ
ꯑꯥꯎ ꯏꯊꯟꯗꯅꯦ
ꯅꯊꯟꯇ ꯀꯔꯤ ꯇꯧ ꯂꯩꯔꯤꯕ
ꯁꯨꯝ ꯀꯩꯅꯣ ꯌꯦꯡꯉꯝꯕꯅꯦꯗ ꯂꯥꯏꯔꯤꯛ ꯈ꯭ꯔꯥ ꯌꯦꯡꯉꯝꯕ
ꯑꯧ ꯁꯥꯇ꯭ꯔꯔꯣ
ꯁꯥꯠꯇ꯭ꯔꯥꯅꯦ
ꯑꯣ ꯀꯣꯂꯦꯖꯔꯣ ꯅꯠꯇ꯭ꯔꯒ ꯁ꯭ꯀꯨꯜ ꯔꯣ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
ꯍꯥ
ꯍꯥꯥ
ꯀꯣꯂꯦꯖ ꯀꯥꯏꯔꯣ
ꯑꯧ ꯀꯣꯂꯦꯁ ꯀꯥꯖꯔꯤꯌꯦ
ꯑꯣ ꯀꯔꯤ ꯀꯣꯂꯦꯖꯇꯅꯣ ꯑꯩꯗꯤ ꯂꯣꯏꯖꯔꯦ
ꯑꯣ ꯌꯥꯝ ꯐꯩꯌꯦ ꯂꯣꯏꯖꯔꯤꯗꯣ
ꯎꯝ
ꯀꯔꯤ ꯀꯔꯤ ꯍꯣꯠꯅꯔꯤꯒꯦ
ꯀꯦꯝ ꯐꯣꯟꯅꯗꯦꯗ ꯍꯟꯗꯛ ꯃꯔꯛꯇꯤ
ꯌꯨꯝꯗ ꯁꯨꯝ ꯂꯩꯔꯤꯔꯣ
ꯑꯣ ꯍꯧꯖꯤꯛꯇꯤ ꯏꯃꯥꯟꯅꯕ ꯈꯣꯏꯗ ꯍꯤꯞꯄꯤꯌꯦ
ꯌꯨꯝ ꯂꯩꯇꯕ꯭ꯔꯥ ꯍꯥꯏꯔꯤꯁꯦ ꯑꯣ ꯕꯣꯜ ꯕꯣꯜ ꯉꯥꯏꯔꯤꯔꯣ ꯍꯥꯏꯁꯦ ꯕꯥꯔꯣ ꯃꯈꯥꯏꯒꯤ
ꯕꯥꯔꯣ ꯃꯈꯥꯏꯒꯤ ꯍꯣ ꯍꯧꯖꯤꯛ ꯇꯨꯝ ꯇꯨꯝꯊꯒꯦ ꯇꯧꯔꯤꯌꯦ
ꯌꯥꯝ ꯐꯩꯌꯦ ꯌꯥꯝ ꯐꯩꯌꯦ ꯉꯟꯅ ꯇꯨꯝꯃꯒ ꯍꯣꯔꯦꯟ ꯕꯥꯔꯣ ꯃꯈꯥꯏ ꯍꯧꯒꯠꯅꯕ ꯍꯣꯏ ꯌꯥꯝ ꯐꯩꯌꯦ
ꯈꯨꯅꯣꯛꯀꯗꯤ ꯋꯥ
ꯀꯔꯤ ꯃꯊꯦꯜ ꯆꯥꯕꯤꯔꯕ
ꯉꯁꯤꯁꯦ ꯁꯧꯒ꯭ꯔꯤ ꯀꯔꯤ ꯀꯥ ꯆꯥꯏꯌꯦ
ꯀꯔꯤ ꯀꯔꯥ ꯍꯥꯏꯕꯗꯤ ꯀꯔꯤ ꯑꯣꯏꯖꯥꯠꯅꯣ
ꯁꯧꯒ꯭ꯔꯤꯅꯦ ꯑꯗꯨꯒ ꯎꯝ ꯀꯔꯤ ꯍꯥꯏꯕ꯭ꯔꯣ ꯁꯤ ꯅꯄꯥꯛꯄꯤꯗꯣ
ꯑꯣ
ꯑꯗꯨꯈꯣꯏ ꯆꯥꯏꯌꯦ
ꯑꯣ
ꯕꯣꯔꯥꯒ ꯁꯤꯡꯖꯨꯒ ꯑꯂꯨꯒꯤꯔꯥ ꯈꯪꯗꯦ ꯃꯣꯏ ꯍꯅꯨꯕꯤꯗꯒꯤ ꯂꯩꯕꯅꯦ
ꯑꯣ ꯂꯨꯄꯥ ꯀꯌꯥꯒꯤ ꯂꯧꯔꯤꯅꯣ
ꯂꯨꯄꯥ ꯌꯥꯡꯈꯩꯒꯤꯅꯦ
ꯃꯁꯤꯡ ꯀꯌꯥ ꯇꯝꯃꯛꯀꯦ
ꯊꯤꯍꯧꯗ꯭ꯔꯦ ꯇꯔꯥꯗꯤ ꯆꯥ ꯐꯪꯉꯦ ꯑꯗꯣ
ꯍꯥꯎꯔꯝꯃꯅꯤꯌꯦ
ꯎꯝ ꯍꯔꯦꯤꯛ ꯊꯜꯂꯒ ꯆꯥ ꯂꯣꯏꯔꯒ ꯍꯤꯞꯄꯤꯅꯦ ꯍꯧꯖꯤꯛ
ꯎꯝ
ꯏꯃꯥꯟꯅꯕ ꯑꯅꯤꯒ
ꯑꯣ ꯌꯥꯝ ꯐꯩꯌꯦ ꯊꯧꯅꯥ ꯌꯥꯝ ꯂꯩꯌꯦ ꯊꯧꯅ ꯌꯥꯝ ꯐꯩ ꯍꯥꯏꯕ
ꯎꯝ ꯑꯩꯠ ꯂꯣꯏ ꯅꯟ ꯅꯟ ꯅꯊꯟꯇꯔꯥ ꯂꯩꯕ
ꯑꯧ ꯑꯁꯣꯝ ꯅꯥꯀꯟ ꯀꯥꯗ ꯃꯤꯁ ꯑꯃ ꯂꯩ
ꯑꯣ ꯎꯝ ꯑꯣ ꯑ ꯑꯥꯎ ꯑꯥꯎ ꯑꯃ ꯁꯤꯗꯉꯥꯝ ꯒꯥꯔꯤ ꯂꯥꯛꯅꯔꯥ ꯎꯝ ꯁꯤꯇ ꯍ ꯂ ꯇꯥꯕꯔꯣ
ꯇꯥꯏꯌꯦ
ꯀꯔꯤꯒꯤ ꯅꯊꯟꯇ ꯂꯩꯕ꯭ꯔꯣ
ꯀꯩꯅꯣ ꯏꯊꯟꯗ ꯂꯩꯇꯗꯤ ꯀꯅꯥꯒ ꯂꯩꯗꯣꯏꯅꯣ꯫
ꯏꯅꯥꯛꯇ ꯂꯩꯕ ꯌꯥꯗ꯭ꯔꯣ ꯂꯩꯅꯤꯡ ꯂꯩꯅꯤꯡ ꯃꯥꯜꯂꯦ
ꯂꯩꯅꯤꯡꯗꯦ ꯂꯩꯅꯤꯡꯗꯤ
ꯑ ꯅꯪ ꯅꯪꯒꯤ ꯀꯔꯤ ꯍꯥꯏꯅꯤ ꯅꯪꯒꯤ ꯄꯨꯛꯇ ꯀꯩꯅꯣꯝꯃ ꯂꯣꯠꯄ ꯃꯥꯜꯂꯦ
ꯀꯩꯁꯨ ꯂꯣꯠꯆꯗꯦꯕꯣ ꯏꯕꯨꯡꯉꯣ
ꯕ ꯃꯥꯏ ꯌꯥꯔꯩ ꯀ ꯅꯪꯒꯤꯗꯣ ꯑꯩ ꯏꯅꯥꯛꯇ ꯂꯩꯅꯤꯡꯕ ꯃꯥꯜꯂꯦ
ꯂꯩꯖꯅꯤꯡꯗꯦ ꯆꯤꯡꯗ ꯂꯩꯗꯣꯏꯁꯨꯛꯇꯤ ꯇꯝꯗ ꯂꯩꯖꯒꯦ
ꯑꯍꯥꯎ ꯑꯍꯥꯎꯕ ꯄꯤꯖꯒꯅꯤꯗ ꯏꯅꯥꯛꯇ ꯂꯩꯔꯗꯤ
ꯆꯥꯅꯤ ꯆꯥꯅꯤ
ꯑꯁ ꯅꯪ ꯏꯅꯥꯛꯇ ꯂꯩꯔꯒ ꯑꯍꯥꯎ ꯑꯍꯥꯎꯕ ꯆꯥꯅꯤꯡꯗ꯭ꯔꯣ
ꯆꯥꯅꯤꯡꯖꯗꯦ ꯆꯥꯅꯤꯡꯗꯦ
ꯀꯔꯤꯒꯤꯅꯣ
ꯇꯝꯄꯥꯛꯇ ꯂꯩꯔꯒ ꯑꯍꯥꯎ ꯑꯍꯥꯎꯕ ꯆꯥꯕꯅ ꯐꯩꯌꯦ
ꯏꯁ ꯇꯝꯄꯥꯛꯇ ꯏꯔꯥꯡ ꯌꯥꯝ ꯀꯜꯂꯤꯗꯨꯗꯤ
ꯀꯟꯗꯦꯗ
ꯑꯈꯣꯏꯗꯤ ꯂꯩꯖꯅꯤꯡꯗ꯭ꯔꯦ
ꯇꯝꯄꯥꯛꯅ ꯅꯨꯡꯉꯥꯏꯌꯦ ꯀꯩꯅꯣ
ꯆ ꯆꯤꯡꯅ ꯍꯦꯟꯅ ꯅꯨꯡꯉꯥꯏꯌꯦ ꯑꯩꯗꯤ
ꯎꯝ ꯅꯨꯡꯉꯥꯏꯔꯝꯃꯅꯤ
ꯑ ꯅꯨꯃꯤꯠ ꯑꯍꯨꯝ ꯁꯨꯔꯦ ꯃꯩ ꯂꯥꯛꯇꯕ
ꯌꯥꯝ ꯐꯩꯌꯦ ꯑꯗꯨꯗ ꯖꯦꯅꯦꯔꯦꯇꯔ ꯊꯥꯔꯒ ꯌꯦꯡꯗꯣꯏꯅꯣ ꯕꯣꯟꯗꯣ
ꯁꯣꯂꯥꯔꯗꯥ
ꯑꯣ ꯌꯥꯝ ꯐꯩꯌꯦ ꯌꯥꯝ ꯐꯩꯌꯦ
ꯎꯝ
ꯅꯠꯇꯦ ꯀꯩꯗꯧꯕꯒꯤꯅꯣꯕ ꯃꯩ ꯂꯥꯛꯇ꯭ꯔꯤꯗꯨꯅ
ꯀꯅꯥ ꯈꯪꯒꯅꯤ ꯗꯤꯄꯥꯔꯠꯃꯦꯟꯁꯦ ꯅꯠꯇ꯭ꯔꯒ ꯑꯩꯗꯤ ꯃꯔꯛ ꯃꯔꯛꯇ ꯇꯧꯋꯦ ꯍꯣꯏ
ꯄꯤꯄꯦꯠ ꯄꯥꯟꯕ ꯅꯠꯇ꯭ꯔꯣ
ꯍꯥꯥ
ꯄ꯭ꯔꯤꯄꯦꯗ ꯄꯥꯟꯕ ꯅꯠꯇ꯭ꯔꯕ
ꯄꯥꯜꯂꯤꯅꯤ
ꯄꯤꯄꯦ ꯄꯥꯜꯂꯒ ꯃꯩꯁꯨ ꯔꯤꯒꯨꯂꯔ ꯑꯣꯏꯗꯕ
ꯂꯋꯥꯏꯅꯤ ꯀꯩꯅꯣ ꯑꯩꯈꯣꯏꯗꯗꯤ
ꯄꯩꯁꯥꯁꯨ ꯊꯤꯅꯗꯣꯏꯅꯦꯕ ꯃꯩ ꯃꯩꯒꯤ ꯄꯩꯁꯥ ꯂꯣꯏꯔꯗꯤ ꯑꯗꯨ ꯃꯩꯁꯨ ꯔꯤꯒꯨꯂꯔ ꯂꯥꯛꯇꯕ ꯄꯩꯁꯥꯁꯨ ꯇꯤꯡꯕ
ꯆꯥꯎꯈꯠꯇꯦ ꯍꯥ ꯆꯥꯎꯧꯈꯠꯇꯦ ꯍꯥ
ꯆꯥꯎꯈꯠꯂꯤꯗ ꯀꯅꯥꯅ ꯆꯥꯎꯈꯠꯇꯦ ꯍꯥꯏꯅꯣ
ꯑꯩꯈꯣꯏ ꯈꯨꯟꯗꯤ ꯌꯥꯝ ꯆꯥꯎꯈꯠꯇꯦ ꯇꯂꯣꯞꯅ ꯆꯥꯅꯤꯡꯉꯤꯕ ꯊꯕꯛꯅ ꯁꯨꯅꯤꯡꯗ꯭ꯔꯤꯕ ꯑꯩ ꯄꯦꯜꯂꯕꯖꯥꯠꯅꯤ
ꯐꯩꯌꯦ ꯐꯩꯌꯦ
ꯀꯩꯁꯨ ꯍꯣꯠꯅꯗꯕ ꯍꯥꯏꯁꯦ
ꯀꯔꯤꯕꯨ ꯍꯣꯠꯅꯔꯅꯤ
ꯌꯥꯔꯦ
ꯑꯏ ꯅꯍꯥꯛ ꯂꯩꯔꯗꯤ ꯅꯨꯄꯤ ꯁꯤꯒꯦ ꯍꯥꯏꯔꯛꯑꯅꯤ ꯅꯠꯇ꯭ꯔꯥ
ꯃꯥꯅꯦ ꯀꯅꯤ ꯏꯕꯨꯡꯉꯣ ꯊꯕꯛ ꯑꯃꯈꯛꯇꯤ ꯇꯧꯍꯧꯋꯣ ꯑꯗꯨꯒ ꯅꯨꯄꯤ ꯊꯤꯌꯣ
ꯊꯕꯛꯇꯣ ꯇ꯭ꯔꯥꯏ ꯇꯧꯔꯤꯅꯤꯅꯦ ꯁꯨꯡꯇꯣꯛ ꯊꯣꯔꯛꯇ꯭ꯔꯦꯅꯦ
ꯊꯕꯛ ꯇꯧꯗꯕꯤꯗ ꯅꯨꯄꯤ ꯊꯤꯒꯤ ꯋꯥꯈꯜꯗꯤ ꯈꯜꯂꯨꯅꯨ ꯏꯕꯨꯡꯉꯣ ꯅꯪꯒꯤ ꯅꯨꯄꯤꯗꯣ ꯋꯥꯅꯕꯅꯦ
ꯑꯩ ꯅꯨꯄꯤꯔꯣ ꯋꯥꯔꯣꯏꯗꯪ ꯀꯩꯁꯨ
ꯀꯩꯗꯕꯩ ꯋꯥꯔꯣꯖꯎꯕꯗ
ꯑꯁ ꯂꯝ ꯁꯨꯞ ꯆꯥꯎꯅ ꯂꯩꯔꯤꯁꯤꯕꯨ
ꯂꯝꯗꯨꯅ ꯑꯣꯏꯕ ꯌꯥꯔꯣꯏꯅꯦꯕꯨꯡꯉꯥ ꯉꯁꯥꯏꯒꯤ ꯁꯤꯝ ꯃꯐꯝꯗ ꯂꯩꯔꯗꯤ ꯑꯗꯨꯅ ꯅꯨꯡꯉꯥꯏꯕꯅꯦ
ꯂ ꯌꯗ ꯋꯥꯗꯅꯦ
ꯎ ꯂꯣꯏꯅ ꯌꯣꯟꯊꯣꯛꯑꯅꯤ ꯀꯥꯏꯗ ꯂꯩꯗꯣꯏꯅꯣ ꯎꯗ ꯅꯞꯄꯒ ꯂꯩꯗꯣꯏꯔꯕ
ꯑꯁ ꯂꯩꯇꯥꯥꯔꯦ ꯀꯩꯅꯣ ꯅꯨꯄꯤ ꯃꯌꯨꯝꯗ ꯂꯩꯔꯅꯤ ꯑꯩꯈꯣꯏꯗꯤ ꯑꯩꯗꯤ ꯅꯨꯄꯤ ꯄꯩꯁꯥ ꯄꯥꯏꯔ ꯂꯧꯗꯣꯏꯅꯦ ꯅꯪ ꯅꯪꯗꯤ ꯄꯩꯁꯥ ꯄꯥꯏꯗ꯭ꯔꯣ
ꯀꯌꯥꯝ ꯀꯨꯏꯅ ꯆꯥꯕ ꯉꯝꯗꯣꯏꯅꯣ ꯍꯥꯏꯗꯣ ꯌꯦꯡ ꯇꯥꯔꯦꯗꯅ
ꯅꯪꯗꯤ ꯇꯂꯣꯞ ꯆꯥꯗ꯭ꯔꯣ
ꯑꯩꯈꯣꯏꯗꯤ ꯇꯣꯂꯣꯞꯀ ꯆꯥꯗꯗꯗ ꯑꯩꯈꯣꯏꯗꯤ ꯂꯥꯏꯔꯤꯛ ꯇꯥꯃꯤꯌꯦ
ꯑꯣ ꯀꯌꯥꯝ ꯀꯨꯏꯈꯤꯗꯣꯏꯅꯣ ꯉꯥꯏꯖꯔꯒꯦ ꯉꯥꯏꯖꯔꯒꯦ
ꯑꯩ ꯈꯣꯏꯗꯤ
ꯑꯗꯨ ꯅ ꯅ ꯑꯩ ꯉꯥꯏꯖꯔꯒꯦ
ꯉꯥꯏꯔꯤꯉꯩꯗ ꯍꯟꯟꯅꯨꯔꯅꯤꯌꯦ
ꯍꯅꯨꯔꯣꯏꯇꯥ ꯑꯩ ꯈꯣꯟꯖꯦꯜ ꯇꯥꯗ꯭ꯔꯣ ꯑꯉꯥꯡ ꯃꯥꯟꯗ꯭ꯔꯣ
ꯃꯥꯂ ꯑꯃꯅ
ꯆꯍꯤ ꯀꯨꯟ ꯀꯨꯟ ꯈꯛꯇꯪ ꯉꯥꯏꯔꯤꯌꯦ
ꯋꯥ ꯍꯌꯦꯡꯆꯤ ꯌꯧꯔꯗꯤ ꯈꯃꯥꯡ ꯀꯣꯜꯂꯒ ꯆꯩꯁꯨ ꯑꯃ ꯄꯥꯏꯕ ꯍꯧꯔꯅꯤ
ꯑꯁ ꯅꯪꯅ ꯍꯜꯂꯝꯒꯗ ꯃꯥꯜꯂꯤꯦꯗ
ꯅꯪꯅ ꯍꯜꯂꯤꯅꯦ
ꯑꯩꯅ ꯍꯜꯂꯤꯅꯦ
ꯎꯝ
ꯆꯍꯤ ꯀꯌꯥ ꯍꯜꯂꯒꯦ
ꯆꯍꯤ ꯑꯅꯤ ꯍꯜꯂꯦ
ꯑꯅꯤ ꯍꯜꯂꯦ
ꯎꯝ
ꯎꯝ ꯍꯥꯏꯇꯥꯔꯦꯗꯅ ꯑꯗꯨꯗꯤ
ꯍꯌꯦꯡ ꯍꯪꯆꯤꯠ ꯌꯥꯧꯔꯗꯤ ꯈꯋꯥꯡ ꯀꯣꯟꯜꯂ ꯂꯩꯔꯅꯤꯌꯦ ꯆꯩꯁꯨ ꯑꯃ ꯄꯥꯏꯔꯒ
ꯀꯣꯜꯂꯣꯏꯗ ꯀꯣꯜꯂꯣꯏꯗ ꯆꯍꯤ ꯑꯅꯤ ꯈꯇꯪ ꯍꯟꯖꯕꯁꯤꯕꯨ ꯅꯑ ꯅꯑ
ꯀꯔꯤꯅꯣ
ꯅꯣꯛꯑ ꯑꯩ ꯆꯥꯛꯈ꯭ꯔꯦꯗꯀꯣ ꯏꯕꯦꯝꯕ ꯨꯕ ꯄ ꯊ ꯊ ꯆꯥꯏꯅꯦ ꯂꯔꯤ ꯀꯟꯅ ꯄꯔꯣ ꯂꯥꯏꯔꯛ ꯀꯟꯅ ꯄꯥꯔꯣ ꯉꯉꯥꯏꯖꯔꯒꯦ
ꯉꯥꯏꯕꯤꯔ ꯉ ꯉꯥꯏꯕꯤꯔ ꯉ
ꯉꯥꯏꯒꯤꯅꯤ ꯑꯩꯈꯣꯏꯗꯤ ꯑꯩꯈꯣꯏꯗꯤ ꯅꯨꯄꯤ ꯅꯨꯄꯤ ꯊꯕꯛ ꯇꯧꯕ ꯂꯧꯗꯣꯏꯅꯦ
ꯂꯧꯕꯤꯌꯨ ꯂꯧꯕꯤꯌꯨ ꯂꯧꯕꯤꯌꯨ ꯐꯪꯕꯁꯨ ꯑꯣꯏꯕꯤꯌꯣ
ꯅꯪ ꯂꯧꯗꯣꯏꯅꯦ ꯉꯥꯏꯔꯒꯦ
ꯃꯔꯥ ꯑꯗꯨ ꯅꯨꯄꯤꯗꯨꯅ ꯇꯥꯟꯊꯣꯛꯆꯔꯅꯤꯌꯦ
ꯃꯅ ꯍꯥꯏꯕ ꯂꯣꯏ ꯏꯜꯂꯒ ꯂꯣꯏꯔꯦ ꯀꯩꯅꯣ
ꯐꯤꯔꯣꯁꯨ ꯁꯨꯖꯒꯦ ꯆꯥꯛꯁꯨ ꯊꯣꯡꯖꯒꯦ ꯍꯥꯏꯕ ꯂꯩꯇꯥꯏꯅꯦ
ꯑꯉꯥꯡꯁꯨ ꯑꯩꯅ ꯂꯧꯖꯒꯦ ꯂꯧꯔꯒ ꯂꯣꯏꯔꯦ ꯀꯩꯅꯣ ꯀꯩꯅꯣ ꯆꯥꯛꯄꯨ ꯀꯨꯀꯔꯗ ꯐꯁ ꯀꯥꯝꯃ ꯂꯣꯏꯔꯦ ꯍꯥꯏꯗꯣ ꯈꯪꯗ꯭ꯔꯣ
ꯎꯝ ꯃꯥꯅ ꯉꯣ
ꯑꯁ ꯊꯣꯡꯗꯣꯏꯅꯦꯗ ꯀꯔꯤꯔꯣ ꯅꯣꯏ ꯅꯅꯥꯛꯇ ꯀꯅꯥꯁꯨ ꯂꯩꯇ꯭ꯔꯦ
ꯀꯅꯥꯁꯨ ꯂꯩꯇꯦ ꯑꯁꯣꯝ ꯅꯥꯀꯟꯗ ꯃꯤꯁ ꯔꯨꯝ ꯔꯨꯝ ꯔꯨꯝ ꯇꯨꯗ ꯂꯩꯌꯦ ꯑꯩꯅ ꯔꯨꯝ ꯊ꯭ꯔꯤꯗ ꯂꯩꯕ
ꯑꯣ ꯔꯦꯟꯗꯔꯣ ꯀꯔꯤꯗꯔꯣ
ꯔꯦ ꯅꯠꯇꯦ ꯍꯣꯁꯇꯦꯜꯗꯅꯦ
ꯍꯣꯁꯇꯦꯜꯗ
ꯑꯥꯎ
ꯎꯝ ꯍꯣꯁꯇꯦꯜꯗ ꯃꯤ ꯃꯊꯟ ꯃꯊꯟꯇ ꯂꯩꯅꯕ꯭ꯔꯣ ꯍꯩꯁꯦ
ꯑꯁ ꯑꯇꯣꯞꯄ ꯈꯔ ꯀꯩꯅꯣꯗ ꯃꯄꯥꯟ ꯊꯣꯛꯄꯒꯤꯅꯦ
ꯑꯣ ꯅꯪꯗꯤ ꯀꯔꯤꯒꯤ ꯊꯣꯛꯇꯕ
ꯑꯁ ꯀꯩꯗꯣꯩ ꯊꯣꯛꯎꯗꯅ
ꯁꯤ
ꯅꯅꯨꯡꯁꯥ ꯅꯨꯡꯁꯁꯥ ꯁꯥꯔ ꯀꯁꯤ ꯉꯝꯃꯒ ꯒꯥꯔꯤ ꯃ ꯒꯥꯔꯤ ꯃꯈꯣꯡꯒ ꯇꯥꯅꯤꯡꯗꯦꯕ
ꯍꯧꯖꯤꯛ ꯅꯨꯡꯁꯥ ꯍꯧꯖꯤꯛ ꯅꯨꯡꯁꯥ ꯁꯥꯏ ꯍꯥꯏꯕ
ꯅꯨꯡꯁꯥ ꯁꯥꯔꯗꯤ ꯒꯥꯔꯤ ꯃꯈꯨꯜ ꯇꯥꯅꯤꯡꯗꯦ ꯍꯥꯏꯕ
ꯅꯪ ꯅꯨꯡꯁꯥ ꯍꯥꯏꯈꯤꯕ ꯃꯥꯜꯂꯦꯗ
ꯅꯪꯅ ꯑꯩꯉꯣꯟ ꯀꯩꯗꯧꯕꯩ ꯀꯣꯏꯕ ꯊꯣꯛꯇꯕ꯭ꯔꯥ ꯍꯥꯡꯕꯗꯨꯗ ꯑꯗꯨꯒꯤ ꯄꯥꯎꯈꯨꯝ ꯄꯤꯕꯅꯦꯗ ꯏꯕꯨꯡꯉꯣ
ꯑꯣ ꯑꯣ ꯒꯥꯔꯤꯗꯣ ꯑꯥꯒꯥꯔꯤ ꯒꯥꯔꯤ ꯃꯈꯣꯟ ꯍꯥꯏꯕ
ꯑꯥꯎ